ꯄꯥꯏ
ꯄꯜꯄꯜ ꯁꯦꯁ ꯊꯥꯔꯦ ꯁꯤꯤꯂꯣ ꯑꯣꯏ ꯀ ꯄꯟꯄꯒ ꯃ ꯀ ꯍꯎꯒꯦ
ꯑꯗꯨꯑꯣꯗꯤ ꯄꯄꯟꯒ ꯇꯧꯂꯝꯃꯣ ꯅꯪꯗꯣ ꯁꯤꯜꯂꯣꯏꯔꯒ ꯍꯣꯔꯦ ꯄꯨꯡ ꯇꯔꯥꯃꯥꯊꯣꯏ ꯇꯥꯕꯗꯣ ꯑꯩꯒ ꯇꯧꯔꯁꯦ
ꯇꯧꯁꯤꯦ ꯇꯥꯎꯁꯤꯦ
ꯑꯣꯀꯦ ꯑꯗꯨꯃꯥꯏꯅ ꯇꯧꯔꯗꯤ ꯄꯣꯠꯇꯣ ꯅꯪꯁꯨ ꯅꯪꯉꯦ ꯑꯩꯁꯨ ꯅꯪꯉꯦꯅ ꯁꯃꯥꯏꯅ ꯇꯧꯁꯦꯕ ꯑꯩꯕꯨꯗꯤ ꯁꯤꯅ ꯂꯣꯏꯂ ꯊꯥꯖꯤꯟꯈ꯭ꯔꯅꯤ ꯑꯩ ꯁꯤꯁꯦ ꯐꯪꯗꯣꯏꯔꯥ ꯐꯪꯉꯣꯏꯗꯣꯏꯔꯥ ꯈꯪꯗꯣꯏꯔꯥ ꯄꯩꯁꯥ ꯍꯥꯏꯗꯤ ꯁꯤ ꯉꯔꯥꯡ ꯅꯍꯥꯟ ꯂꯨꯄꯥ ꯆꯥꯃꯟꯗꯤ ꯐꯪꯉꯕꯅꯦꯕ
ꯀ ꯀꯜ ꯀꯦꯌꯥꯦ
ꯀꯣꯜ ꯅꯤꯄꯥꯜꯒꯤꯔ ꯃꯥꯄꯜꯒꯤꯔ ꯅꯤꯄꯥꯜꯒꯤ ꯃꯥꯜꯂꯦ
ꯑꯩꯁꯨ ꯑꯗꯨꯃꯥꯏꯅ ꯑꯣꯏꯔꯝꯗꯧ ꯃꯥꯜꯂꯦ ꯑꯩꯒꯤ ꯑꯦꯀꯥꯎꯟꯗꯣ ꯆꯅꯤꯄꯥꯟꯒ ꯐꯣꯔꯇꯤ ꯐꯣꯔꯇꯤ ꯐꯪꯉꯦ
ꯑꯩꯅ ꯎꯟꯅ ꯍꯟꯗꯦꯠ ꯇ꯭ꯋꯦꯟꯇꯤ ꯑꯦ ꯀꯩꯅꯣ ꯐꯪꯒꯤꯕꯅꯦꯕ
ꯑꯣ
ꯉꯔꯥꯡ ꯅꯍꯥꯟꯁꯤ ꯈꯛꯇ ꯂꯩ ꯀꯅꯣ ꯂꯨꯄꯥ ꯂꯤꯁꯤꯡ ꯃꯔꯤꯒ ꯀꯩꯅꯣ ꯐꯪꯉꯤꯗꯣ ꯃꯔꯤꯒ ꯃꯔꯤꯒ ꯆꯅꯤꯅꯤ ꯐꯪꯉꯁꯦ ꯇ꯭ꯋꯦꯟꯇꯤꯇꯨꯗ ꯇ꯭ꯋꯦꯟꯤꯇꯨꯗ ꯇ꯭ꯋꯦꯟꯇꯨꯗ ꯑꯅꯤ ꯑꯅꯤ ꯑꯃ ꯐꯪꯉꯦ ꯇ꯭ꯋꯦꯟꯇꯨꯗ ꯑꯅꯤ ꯑꯃ ꯐꯪꯉꯦ ꯉꯔꯥꯡ ꯑꯅꯤꯒ ꯆꯍꯨꯝ ꯑꯃ ꯐꯪꯉꯦ ꯃꯔꯤ ꯆꯍ ꯃꯔꯤ ꯆꯍꯅꯤ ꯐꯪꯉꯦꯗ ꯑꯁ
ꯅꯪꯅ ꯑꯩꯉꯣꯟꯗ ꯏꯁꯀ꯭ꯔꯤꯟ ꯁꯣꯠꯀ ꯊꯥꯖꯤꯜꯂꯛꯑꯝꯕꯗꯣ ꯑꯗꯨ ꯑꯩ ꯌꯦꯡꯉꯦ ꯑꯗꯨꯒ ꯑꯁ ꯉꯥꯏꯍꯥꯛ ꯇꯨꯝꯃꯦ ꯑꯗꯨꯒ ꯇꯔꯪ ꯇꯔꯪ ꯃꯦꯁꯦꯖ ꯂꯥꯛꯑꯦ ꯄꯩꯁꯥ ꯄꯥꯏꯁꯤꯜꯂꯛꯄꯩ ꯑꯣꯏ ꯂꯩꯕꯅꯦ
ꯎꯝ ꯑꯩꯁꯨꯅꯦ ꯉꯔꯥꯡ ꯑꯩꯅ ꯑꯃꯨꯛ ꯉꯔꯥꯡꯁꯦ ꯕꯣꯜ ꯁꯥꯟꯅꯍꯜꯂꯛꯄꯩꯗꯣ ꯕꯣꯜ ꯁꯥꯟꯅꯅꯕ ꯕꯣꯜ ꯁꯥꯟꯅꯠꯂꯨꯔꯒ ꯕꯣꯜ ꯁꯥꯟꯅ ꯐꯣꯟꯁꯦ ꯆꯠ ꯂꯧꯊꯣꯛ ꯁꯠ ꯌꯦꯡꯕꯅꯤꯅ
ꯌꯣꯔ ꯑꯦꯀꯥꯎꯟ ꯇꯥꯠꯠ ꯇꯠꯠ ꯍꯥꯏꯔꯒ ꯀ꯭ꯔꯦꯗꯤꯠꯇ ꯗꯦꯠ ꯇꯠꯠ ꯇ ꯇꯧꯂꯦꯅꯦ ꯑꯅꯤ ꯑꯅꯤ ꯐꯠꯇ ꯇꯧ ꯂꯩꯔꯝꯃꯦ ꯑꯅꯤ ꯍꯥꯏꯗꯤ ꯄꯩꯁꯥ ꯑꯦꯀꯥꯎꯟ ꯑꯅꯤ ꯑꯅꯤꯗ ꯄꯩꯁꯥ ꯆꯪꯉꯛꯄꯩꯁꯤꯗ ꯇꯧꯂꯦꯟ ꯕꯦꯡ ꯕꯂꯦꯟꯁꯠ ꯌꯦꯡꯕꯅꯦ
ꯑ
ꯑꯅꯤꯒ ꯆꯥꯝꯃꯔꯤꯗꯤ ꯌꯧꯗꯦ ꯑꯅꯤꯒ ꯆꯥꯝꯃꯔꯤ ꯑꯅꯤꯒ ꯆꯍꯨꯝꯒ ꯅꯥꯏꯟꯇꯤ ꯁꯕꯦꯟ ꯀꯩꯅꯣ ꯌꯥꯎꯂꯦ ꯍꯔꯥꯎ ꯑꯣꯏꯔꯦꯗꯩꯗꯤ ꯑꯦ
ꯁꯤ ꯑꯣꯏꯗꯤ ꯄꯣꯛꯇꯤꯡ ꯉꯝ ꯆꯥꯏ ꯌꯥꯔꯦꯔ
ꯑꯗꯨꯗꯤ ꯄꯣꯛꯀꯤꯡ ꯑꯃ ꯆꯥꯏꯔꯒ ꯂꯥꯛꯑꯣ ꯄꯣꯛꯀꯤꯡ ꯇꯧꯔꯖꯤ ꯂꯥꯀꯑꯣ ꯀꯦꯟꯗꯤꯅ ꯂꯩꯒꯦ ꯍꯥꯏꯝꯕꯅꯦ ꯑꯁꯦꯡꯕꯗꯤ ꯄꯣꯛꯀꯤꯡꯗꯣ ꯑꯩꯅ ꯑꯦ ꯀꯩꯗꯧ ꯂꯩꯗꯣꯏꯕ ꯑꯩ ꯂꯩꯔꯤ
ꯅꯣꯏ ꯅꯣꯏ ꯀꯩꯗꯧ ꯂꯩ ꯍꯟꯗꯣꯏꯅꯣ ꯅ ꯫
ꯀꯣꯀꯤꯡꯒꯝ ꯆꯥ ꯂꯩꯔꯦ ꯏꯟꯁꯥꯡ ꯅꯥꯄꯤ ꯈꯔ ꯑꯃ ꯂꯩꯔꯦ꯫ ꯈꯣꯡꯒꯥꯑꯣ ꯑꯃ ꯈꯜꯂꯦ꯫ ꯑꯗꯨꯗ ꯂꯨꯄꯥ ꯀꯌꯥ ꯂꯨ ꯆꯥꯝꯃꯉꯥ ꯆꯥꯇ꯭ꯔꯨꯛ ꯆꯥꯇ꯭ꯔꯦꯠ ꯂꯨꯄꯥ ꯆꯅꯤꯄꯥꯜ ꯆꯃꯥꯄꯜ ꯑꯃ ꯂꯣꯏꯈꯔꯦ ꯑꯗꯒꯤ ꯑꯦ ꯁꯟ ꯅꯪꯒꯤ ꯑꯩꯅ ꯆꯥꯝꯃꯉꯥ ꯂꯧꯈꯤꯕꯅꯤ ꯃꯥ
ꯑꯩ ꯋꯥꯔꯤ ꯁꯅꯔꯤ꯫ ꯏꯁꯤꯡ ꯑꯝꯇ ꯂꯩꯔꯣ ꯑꯥꯌꯤꯡꯕ꯫
ꯁꯤꯌꯥ ꯅꯪꯒꯤ ꯆꯥꯝꯃꯉꯥ ꯂꯧꯈꯤꯕꯅꯤ ꯅꯪ ꯀꯥꯎꯔꯕ꯭ꯔꯥ ꯍꯥꯏ, ꯚꯥꯏ ꯀꯥꯎꯔꯦ ꯚꯥꯏ ꯀꯔꯝ ꯀꯥꯟꯗ ꯂꯧꯕꯒꯤ ꯄꯩꯁꯥꯅꯣ? ꯍꯥꯏꯔꯦ ꯑꯩꯅ ꯑꯗꯨꯝ ꯀꯥꯟꯗ ꯂꯧꯕꯒꯒꯤ ꯄꯩꯁꯥꯅꯤ ꯁꯤꯡꯉꯒꯦ ꯍꯥꯏꯔꯒ ꯄꯥꯠ ꯀꯥꯞꯊꯣꯛꯈ꯭ꯔꯦ꯫ ꯏꯆꯥ ꯆꯤꯡꯁꯤꯜꯂꯦ ꯃꯥ ꯀꯥꯎ ꯂꯩꯔꯝꯃꯦ ꯑꯩꯅ ꯚꯥꯏ ꯀꯥꯎꯅꯨ ꯚꯥꯏ ꯑꯩ ꯅꯉꯣꯟꯗꯩꯩ ꯆꯥꯝꯃꯉꯥ ꯂꯧꯈꯤꯕꯅꯤ ꯚꯥꯏ꯫
ꯑꯩꯅ ꯑꯩꯅ ꯂꯧꯕ ꯄꯩꯁꯥꯗꯤ ꯀꯥꯎꯗꯦ ꯅꯦꯃꯥ
ꯑꯗꯒꯤꯗꯤ ꯑꯉꯥꯡꯗꯨꯗ ꯑꯃꯛ ꯆꯍꯨꯝ ꯑꯃꯃꯝ ꯀꯥꯈ꯭ꯔꯦ ꯃꯥꯏ ꯆꯍꯨꯝ ꯄꯤꯗꯣ
ꯑꯣ ꯁꯥꯟꯗꯣꯑꯩꯅ ꯃꯉꯥꯔ ꯃꯉꯥ ꯆꯧꯉꯔ ꯀꯩꯅꯣꯝ ꯂꯧꯕꯅꯦꯕ ꯑꯗꯨꯗꯤ ꯀꯥꯎꯗꯦ ꯃꯥ꯫
ꯄꯤꯁ ꯕꯥꯏꯒꯤꯗꯨꯗꯤ ꯈꯤꯇꯪ ꯆꯥꯎꯔ ꯃꯥꯜꯂꯦꯗ!
ꯀꯩꯅꯣ ꯃꯔꯨꯞꯀꯤ ꯃꯔꯛꯇꯕꯨ ꯂꯤꯁꯤꯡ ꯃꯉꯥꯗꯒꯤ ꯀꯩꯅꯣꯅ ꯍꯦꯔ ꯂꯨꯕ꯭ꯔꯣ?
ꯃꯥꯅꯤ-ꯃꯥꯅꯤ꯫
ꯁꯤꯁꯨ ꯉꯁꯤ ꯉꯔꯥꯡ ꯂꯧꯕꯒ ꯅꯠꯇꯦ ꯑꯥ ꯃꯃꯥꯡ ꯆꯍꯤ ꯂꯣꯕ꯫
ꯑꯩ ꯑꯗꯨ ꯌꯥꯔꯦ ꯄꯩꯁꯥ ꯍꯌꯦꯡ ꯈꯔ ꯂꯧꯗꯣꯏꯅꯤ ꯃꯥ ꯄꯩꯁꯥ ꯈꯔ ꯀꯣꯝꯝꯕꯗꯤ꯫ ꯑꯩꯁꯦ ꯌꯨꯝꯗ ꯆꯠꯂꯒ ꯊꯕꯛ ꯈꯔ ꯇꯧꯒꯦ ꯈꯟꯕ꯫ ꯑꯩ ꯑꯦꯝ ꯌꯨꯖꯥꯡ ꯉꯥꯖꯨ ꯊꯦꯡ ꯆꯪꯉꯛꯀꯅꯦꯕ ꯑꯩ ꯌꯨꯝꯗ ꯀꯩꯀꯥ ꯍꯥꯏꯗꯤ ꯑꯝ ꯌꯨ ꯆꯪꯉꯛꯄ ꯏꯃꯌꯨꯗ ꯄꯨꯔꯥ ꯂꯩꯗꯧ ꯃꯥꯟꯗꯦ ꯑꯩꯗꯣ꯫ ꯍꯥꯏꯗꯤ ꯊꯥ ꯑꯃꯅꯤ ꯍꯥꯏꯇꯥꯔꯦ꯫ ꯁꯣꯝꯗ ꯂꯧ ꯁꯤꯡꯒꯤ ꯊꯕꯛ ꯈꯔ ꯇꯧꯗ ꯌꯥꯔꯣꯏꯗ꯭ꯔꯦ ꯌꯨꯝꯗ꯫ ꯑꯈꯣꯕꯥ ꯃꯊꯟꯇ ꯇꯧꯕꯗꯨ ꯌꯥꯔꯣꯏꯗꯕ꯫
ꯑꯗꯨꯗꯤ ꯑꯩꯁꯨ ꯇꯧꯗꯣꯏꯅꯤꯅꯦ ꯆꯞ ꯃꯥꯟꯅꯩ꯫
ꯑꯗꯨꯅ ꯑꯝ ꯌꯨ ꯗ ꯌꯥꯝ ꯀꯟꯅ ꯂꯩꯔꯣꯏ ꯑꯗꯨꯅ ꯌꯨꯝꯗ ꯂꯩꯇꯥꯥꯔꯗꯤ ꯑꯩꯒꯤ ꯌꯦꯟ ꯉꯥꯅꯨ ꯈꯔ ꯂꯣꯏꯔꯒ ꯃꯥꯇꯝ ꯈꯔꯥ꯫ ꯇꯧꯁꯤꯔꯦꯅ ꯈꯟꯕ ꯑꯗꯨ ꯄꯩꯁꯥꯗꯨ ꯈꯨꯠꯇ ꯑꯃꯨꯛ ꯂꯩꯇ꯭ꯔꯤ꯫
ꯑꯩꯁꯨ ꯑꯗꯨ ꯂꯧꯁꯤꯡ ꯑꯗꯨꯗꯥ ꯈꯔ ꯌꯨꯝꯗꯗꯤ ꯇꯧꯗ ꯌꯥꯔꯣꯏꯗꯣꯏꯕ꯫ ꯏꯃꯥ ꯑꯁꯣꯝꯕꯤꯗꯨ ꯃꯊꯟ ꯊꯥꯗꯣꯛ ꯄꯖꯨ ꯌꯥꯔꫭꯏ
ꯄꯩꯁꯥꯖꯤ
ꯑꯩꯈꯣꯏꯅ ꯊꯣꯛꯈꯤꯕꯒꯗꯤ ꯑꯃꯨꯛ ꯂꯧ ꯁꯤꯡꯎꯕꯩꯗꯤ ꯑꯃꯨꯛ ꯇꯥꯡ ꯆꯞ ꯆꯥꯗꯣꯏꯅꯤ
ꯆꯥ‌ꯗꫭꯏꯅꯦ‌ ꯑꯗꯨ ꯑꯗꯨꯅꯦ ꯍꯧꯖꯤꯛꯇꯣ ꯑꯩꯈꯣꯏ ꯂꯧꯗꯣ ꯀꯣꯠꯂꯤꯌꯦꯕ ꯀꫭꯠ ꯍꯥꯏꯗꯤ ꯀꯩꯅꯣ ꯇꯧꯔꯒ ꯂꯩꯕꯥꯛ ꯀꯣꯊꯣꯛꯏꯑꯕ ꯀꯨꯠꯅꯕ ꯑꯗꯨꯒꯤ ꯑꫭꯏꯇꯣ ꯊꯕꯛ ꯌꯥꯝ ꯆꯤꯜꯂꯦ ꯍꯥꯏꯕ ꯑꯗꯨꯏ ꯑꯍꯨꯝ ꯃꯥꯅꯖꯨ ꯍꯥꯏꯖꯦ ꯅꯄꯥ ꯃꯊꯟꯗ ꯑꯌꯨꯛ ꯅꯣꯡꯉꯥꯜꯂ ꯂꯧꯆꯠꯈ꯭ꯔꯦ ꯍꯜꯂꯛꯑꯅꯤ ꯁ꯭ꯀꯨꯜ ꯑꯃꯨꯛ ꯅꯪꯅꯕ ꯆꯦꯟꯅꯅꯤ ꯍꯜꯂꯛꯑꯅꯤ ꯑꯃꯨꯛ ꯂꯧꯆꯠꯈ꯭ꯔꯅꯤ ꯑꯗꯨꯅ ꯃꯥ ꯌꯥꯝ ꯋꯥꯔꯦ ꯅꯪꯗꯣ ꯇꯤꯛꯀꯦꯠꯇꯨ ꯀꯥꯛꯑꯗꯤ ꯈꯔ ꯉꯟꯅ ꯀꯛꯊꯠꯂꯛꯑꯣ ꯑꯗꯨꯗ ꯀꯩꯅꯣ ꯇꯧ ꯌꯥ ꯇꯥꯔꯗꯤ ꯑꯗꯨꯒ ꯃꯥ ꯍꯥꯏꯖꯦ ꯑꯩꯈ ꯃꯥꯅꯖꯨ ꯍꯥꯏꯖꯦ ꯅꯪ ꯆꯪꯒꯦꯖꯨ ꯃꯊꯪ ꯆꯍꯤꯒꯨꯝꯕ ꯀꯩꯒꯨꯝꯕ ꯈꯔ ꯏꯪꯅ ꯆꯪꯉꯣ ꯁꯤꯅꯤ ꯃꯥꯅ ꯍꯥꯏꯔꯛꯏꯁꯦ
ꯀꯥꯏ ꯆꯪꯕ
ꯑꯦ ꯌꯨꯝ ꯃꯄꯥꯟꯗ
ꯆꯪꯉꯨꯔꯅꯨ ꯅꯪ ꯀꯩꯗꯧꯒꯦ ꯍꯥꯏꯅꯣ ꯆꯪꯉꯒ
ꯑꯗꯨꯗꯤ ꯁꯨꯝ ꯍꯥꯏꯕꯩ ꯋꯥꯅꯤꯗ ꯃꯣꯏꯁꯨ ꯍꯥꯏꯗꯤ ꯃꯣꯏꯁꯨ ꯁꯨꯝ ꯑꯩꯅ ꯄꯥꯝꯃꯗꯤ ꯁꯨꯝ ꯍꯥꯏꯕꯩ ꯋꯥꯅꯤꯗ ꯑꯩꯁꯨ ꯀꯩꯁꯨ ꯆꯪꯉꯔꯣꯏꯗ
ꯑꯗꯨꯅꯦ
ꯀꯩ ꯑꯦꯛꯖꯥꯝ ꯊꯥꯕꯩ ꯆꯠꯇꯧ ꯃꯉꯥꯏꯔꯦ
ꯍꯣꯏ ꯃꯔꯛ ꯃꯔꯛꯇ ꯀꯣꯏꯕ ꯑꯣꯏꯅ ꯁꯨꯝ ꯅꯣꯡ ꯐꯥꯗꯣꯛ ꯅꯨꯃꯤꯠ ꯃꯔꯤ ꯃꯉꯥꯅꯤ
ꯍꯣꯏ ꯍꯣꯏ
ꯀꯩꯗꯧꯅ ꯗꫭꯏꯅꫭ ꯋꯥ ꯋꯥꯔꯤꯕꯉꫭ ꯁꯥꯅ ꯁꯥꯔꯤꯕ ꯁꯨꯡꯂꯩ ꯍꯦꯛ ꯂꯩꯖꯅꯤꯡꯗꯦꯉꫭ ꯑꯩꯗꯤ
ꯑꯁ ꯃꯥꯏꯖꯦ ꯐꯨꯔꯤ ꯑꯃꯨ ꯍꯧꯔꯛꯑꯦꯅꯦ
ꯎꯄꯥꯏ ꯂꯩꯇꯕꯩ ꯇꯧꯕꯅꯤ ꯎꯄꯥꯏ ꯂꯩꯇꯕꯩ ꯍꯦꯛ ꯇꯝꯖꯜꯂꯨꯗꯅ ꯇꯧꯕꯩ ꯋꯥꯅꯤ ꯅꯠꯇ꯭ꯔꯗꯤ ꯁꯨꯡ ꯂꯩꯍꯦꯛ ꯂꯩꯅꯤꯡꯗꯦ
ꯕꯥꯔꫭꯗꯗꯩ ꯆꯦꯟꯅꯤꯡ ꯕꯖꯤ ꯀꯩꯅꯣ ꯕꯔꫭꯗꯗꯩ ꯆꯦꯟꯅꯤꯡꯂꯩ ꯍꯧꯖꯤꯛ ꯆꯦꯟꯊꯣꯂꯛꯑꯦ ꯅꯨꯡꯉꯥꯏꯔꯦ ꯈꯨꯁꯥꯗꯣ ꯈꯪꯍꯧꯏꯕ ꯅꯠꯗ꯭ꯔꯣ ꯅꯪ ꯑꯥꯗ ꯁꯥꯔꯨꯏ ꯈꯨꯁꯥꯗꯣ
ꯏꯁ ꯁꯥꯏ ꯀꯩꯅꫭ ꯐꯥꯖꯟꯅ ꯕꯔꫭꯗꯖꯨ
ꯄꯣꯛꯄꯅꯦꯄꯦ ꯅꯨꯡꯊꯤꯟꯗ ꯉꯍꯥꯛ ꯊꯣꯛꯄꯖꯦ ꯄꯣꯛꯄꯅꯦ ꯍꯥꯏꯕꯅꯦ ꯆꯤꯎ ꯆꯤꯎ ꯂꯥꯎꯉꯩ
ꯑꯔꯦ ꯏꯁ ꯈꯪꯗꯦꯗ ꯇꯧꯔꯤꯁꯤ ꯈꯔꯗꯤ ꯋꯥꯔꯦ ꯂꯥꯏꯐꯁꯦ ꯁꯨꯃꯥꯏ ꯁꯨꯝ ꯂꯩꯕꯖꯦ ꯑꯗꯨꯅ ꯄꯩꯁꯥ ꯈꯔ ꯊꯣꯛꯇꯕ ꯁꯨꯡꯌꯥ ꯌꯥꯗꯦꯕ
ꯍꯥ
ꯄꯩꯁꯥ ꯈꯔ ꯊꯣꯛꯇꯕ ꯁꯨꯡꯌꯥ ꯌꯥꯗꯦꯕ ꯁꯤ ꯈꯨꯠꯂꯩꯖꯦ ꯂꯩꯔꯗꯤ ꯁꯨꯡꯌꯥ ꯌꯥꯔꯔꯣꯏꯕ
ꯌꯥꯔꯔꯣꯏ ꯌꯥꯔꯔꯣꯏ ꯌꯨꯝꯊꯣꯑ ꯑꯩꯅꯍꯥꯏꯖꯦ ꯇꯧꯗꯣꯕ ꯊꯕꯛ ꯑꯃ ꯐꯖꯅ ꯇꯧꯔꯖꯤ ꯁꯤ ꯊꯕꯛꯁꯤꯁꯨ ꯑꯣꯏ ꯌꯥꯏ ꯁꯤ ꯊꯕꯛꯁꯦ ꯑꯗꯨꯝ ꯂꯥꯛꯈꯤꯅꯦꯕ ꯑꯗꯨꯅ ꯑꯩꯅ ꯍꯥꯏꯖꯦ ꯐꯣꯟ ꯑꯅꯤꯒꯨꯝꯕ ꯄꯥꯏꯁꯤꯜꯂꯣ ꯑꯦꯀꯥꯎꯟꯗꯨ ꯈꯔ ꯂꯧꯖꯤꯜꯜꯂꯒ ꯅꯪ ꯁꯥꯟꯅ ꯍꯩꯔꯗꯤ ꯐꯖꯅ ꯁꯤ ꯐꯖꯅ ꯇꯧꯈꯤꯕꯅ ꯌꯥꯏ ꯊꯥ ꯑꯃꯗ ꯂꯤꯁꯤꯡ ꯃꯉꯥ ꯂꯥꯛꯄ ꯍꯥꯏꯖꯦ ꯃꯇꯦꯡ ꯈꯔꯗꯁꯨ ꯑꯣꯏꯗ꯭ꯔꯣ
ꯈꯔꯗ ꯅꯠꯇꯦ ꯌꯥꯝ ꯊꯤ ꯑꯣꯏꯒ꯭ꯔꯖꯥꯠꯅꯤꯗ ꯌꯨꯝꯗꯒ ꯂꯩꯔꯗꯤ ꯃꯉꯥꯗꯨꯉꫭ ꯄꯥꯛ ꯑꯣꯏꯗꯣꯏꯅꯦ
ꯁꯤꯖꯤꯅꯕꯝ ꯈꯪꯉꯣꯏ ꯁꯤꯅꯕꯐꯝ ꯈꯪꯉꯣꯏꯗꯤ ꯁꯤꯖꯤꯅꯕꯕꯨꯗꯤ ꯁꯤꯖꯤꯟꯅꯈꯤꯗꯧꯕ ꯑꯗꯨ ꯑꯣꯏꯇꯥꯔꯁꯨ ꯊꯤꯅ ꯅꯨꯡꯉꯥꯏꯅꯤꯅ ꯌꯨꯝꯗ ꯂꯩꯔ ꯃꯉꯥ ꯐꯪꯕꯗꯤ
ꯂꯥꯎ ꯚꯥꯏ ꯀꯩ ꯆꯥꯅꯤꯡꯉꯤ ꯂꯥꯎ ꯉꯁꯤꯗꯤ ꯇꯧꯒꯦ ꯍꯥꯏꯅ ꯍ
ꯍꯣꯏ ꯍꯣꯏ
ꯑꯗ ꯁꯤꯗꯗꯤ ꯎꯄꯥꯏ ꯂꯩꯏꯇꯦꯕ ꯈꯣꯡꯀꯥꯞ ꯑꯅꯤꯃꯨꯛ ꯑꯍꯨꯝ ꯊꯥꯡꯗꯣ ꯑꯗꯨꯗ ꯑꯗꯨꯝ ꯇꯪꯈꯥꯏꯅꯤ ꯂꯣꯏ ꯆꯪꯉꯛꯀꯅꯤꯕ ꯃꯉꯥꯗꯣ
ꯍꯣꯏ ꯑꯗꯨꯅꯦ ꯍꯥꯏꯖꯦ ꯑꯗꯨꯅ ꯑꯩꯁꯨ ꯄꯩꯁꯥꯗꯨ ꯃꯤꯉꯣꯟꯗꯩ ꯄꯨꯁꯤꯟꯕꯩ ꯁꯨꯝ ꯊꯝꯐꯝ ꯂꯩꯇꯕꯩ ꯊꯝꯐꯝ ꯍꯥꯏꯗꯤ ꯐꯖꯅ ꯇꯨꯡꯃꯤꯟ ꯌꯥꯗꯕꯩ ꯇꯧꯕ ꯋꯥꯅꯤ ꯅꯠꯇ꯭ꯔꯗꯤ ꯑꯩ ꯍꯟꯗꯛꯀꯤ ꯃꯥꯔꯁ ꯃꯥꯔꯁ ꯃꯥꯔꯁꯀ ꯑꯦꯄ꯭ꯔꯤꯜꯒꯗ ꯂꯤꯁꯤꯡ ꯀꯩꯅꯣꯃꯨꯛ ꯐꯪꯉꯦ ꯃꯔꯤ ꯆꯧꯉꯥꯒꯨꯝꯕ ꯐꯪꯉꯦ ꯑꯗꯒꯤ ꯃꯦ ꯃꯦ ꯊꯥꯁꯤ
ꯃꯦꯁꯤꯗꯅꯦꯕ ꯃꯩ ꯇꯥꯁꯤꯟꯒ꯭ꯔꯤꯁꯦ ꯖꯦ ꯅꯪꯅ
ꯃꯦꯁꯤꯗꯅ ꯀꯩꯅꯣ ꯐꯪꯕ ꯍꯣꯏ ꯃꯦꯁꯤꯗꯅ ꯃꯉꯥ ꯈꯔ ꯐꯪꯉꯦ ꯃꯥꯔꯁ ꯑꯦꯄ꯭ꯔꯤꯜꯗꯅ ꯑꯃꯨꯛ ꯃꯥꯔꯁ ꯑꯦꯄ꯭ꯔꯤꯜꯗ ꯃꯉꯥꯃꯨꯛ ꯑꯃꯨ ꯐꯪꯕ
ꯈꯔꯗꯤ ꯀꯥꯟꯅꯔꯦꯅꯦ ꯍꯥꯏꯁꯤꯅꯗꯤ
ꯈꯔꯗꯤ ꯀꯥꯟꯅꯔꯦ ꯚꯥꯏ ꯈꯗꯥꯡ ꯈꯔ ꯅꯣꯝꯃ ꯈ ꯇꯧ ꯀꯩꯝ ꯇꯧꯗꯕꯤꯗ ꯁꯤꯅ ꯐꯠꯇ꯭ꯔꯣ
ꯌꯥꯏ ꯌꯥꯏ ꯌꯥꯏ ꯌꯥꯝ ꯊꯤꯅ ꯌꯥꯏ
ꯃꯇꯦꯡꯗꯤ ꯐꯅꯌꯥꯝ ꯑꯣꯏꯅꯍꯧꯔꯤꯗꯅ ꯑꯩ ꯂꯣꯟꯒꯤ ꯄꯩꯁꯥ ꯀꯩꯀꯥ ꯄꯤꯕ ꯃꯤꯒꯤ ꯄꯩꯁꯥ ꯁꯤꯡꯕ ꯈꯣꯠꯄ
ꯑꯩꯁꯨ ꯁꯤ ꯃꯊꯪꯒꯤꯁꯦ ꯂꯣꯏꯁꯤꯜꯂꯒ ꯂꯣꯟꯒꯤ ꯏꯁꯄꯣꯠ ꯑꯝꯇꯪ ꯁꯤꯡꯗꯣꯛꯀꯦꯅ ꯇꯧꯔꯤꯅꯦ
ꯇꯧꯁꯤꯜꯂꯨ ꯇꯧꯁꯤꯜꯂꯨ ꯑꯩ ꯃꯊꯪꯗ ꯌꯨꯝ ꯂꯩ ꯇꯥꯔꯗꯤ ꯄꯩꯁꯥꯁꯦ ꯐꯖꯅ ꯀꯩꯅꯣ ꯇꯧꯔꯅꯤ ꯐꯖꯅ ꯍꯥꯏꯗꯤ ꯁꯤꯖꯤꯟꯅꯅꯕ ꯍꯥꯏꯇꯥꯥꯔꯦ ꯖꯒꯥ ꯑꯝꯗ
ꯑꯁ ꯑꯩꯁꯨ ꯃꯊꯪ ꯄꯩꯁꯥ ꯄ ꯁꯤꯖꯤꯟꯅꯔꯅꯤ ꯌꯥꯔ ꯌꯨꯝ ꯂꯩ ꯑꯩꯁꯨ ꯄꯩꯁꯥꯁꯦ ꯄꯨ ꯂꯣꯏꯁꯜꯂꯦꯕ ꯑꯩꯁꯨ
ꯎꯝ ꯑꯗꯩ ꯌꯨꯝꯗꯗꯤ ꯑꯃꯨꯛ ꯄꯩꯁꯥꯁꯨ ꯐꯪꯗꯦꯗꯅ ꯁꯤꯗ ꯂꯩ ꯑꯗꯨꯝ ꯄꯩꯁꯥ ꯈꯔ ꯈꯔ ꯂꯥꯛꯄ ꯋꯥꯅꯤ ꯌꯨꯝ ꯂꯩꯔ
ꯎꯝ ꯐꯪꯗꯦ ꯌꯨꯝ ꯂꯩꯔꯗꯤ ꯄꯩꯁꯥ ꯐꯪꯗꯦ
ꯅ ꯆꯤꯡ ꯈꯔ ꯊꯤꯖꯤꯜꯂꯒ ꯈꯔ ꯂꯧꯊꯣꯛꯄ ꯅꯠꯇꯅ ꯀꯔꯤꯝ ꯂꯩꯇꯦꯕ
ꯃꯥꯅꯦ ꯍꯥꯏꯖꯤꯜꯂꯒ ꯑꯗꯨ ꯇꯧꯒꯦ ꯑꯗꯥ ꯇꯧꯒꯦꯅ ꯍꯥꯏꯖꯤꯜꯂꯒ ꯂꯧꯕ ꯉꯥꯛꯇꯅꯦꯕ
ꯎꯝ ꯑꯗꯨꯅꯦ ꯑꯩꯒꯤ ꯅꯠꯇ꯭ꯔꯗꯤ ꯄꯩꯁꯥ ꯂꯥꯛꯄꯝ ꯂꯩꯇꯦ ꯑꯗꯨꯅ ꯑꯩ ꯌꯦꯟ ꯉꯥꯅꯨ ꯈꯔ ꯂꯣꯏꯕ ꯑꯩꯅ ꯂꯣꯏꯗ꯭ꯔꯒꯁꯨ ꯄꯩꯁꯥ ꯈꯔ ꯊꯥꯗꯔꯒ ꯑꯈꯣꯏ ꯃꯥꯗ ꯂꯣꯏꯍꯟꯕ ꯑꯩꯅ ꯄꯥꯔꯤꯁꯦ ꯑꯗꯨꯃꯥꯏꯅ ꯇꯧ ꯇꯥꯔꯒꯗꯤ ꯑꯩꯁꯦ ꯄꯩꯁꯥꯗꯤ ꯈꯔ ꯂꯥꯛꯇꯧꯕ
ꯍꯌꯦꯡ ꯌꯣꯜꯂꯀꯥꯟꯗ ꯑꯩ ꯈꯔ ꯄꯤꯔꯛꯑꯣ ꯅꯣꯏ ꯑꯗꯨꯝ ꯂꯧꯖꯔꯣꯅ
ꯑꯦ ꯑꯗꯨꯕꯨꯗꯤ ꯑꯩꯈꯣꯏ ꯃꯥ ꯀꯔꯤꯝ ꯇꯧꯗꯦ ꯑꯩꯈꯣꯏ ꯃꯥ ꯑꯗꯨꯝ ꯄꯩꯁꯥ ꯑꯩ ꯄꯩꯁꯥ ꯀꯔꯤꯝ ꯂꯧꯔꯣꯏ ꯃꯥꯒꯤ ꯍꯥꯏꯕꯨ ꯃꯥꯅ ꯑꯗꯨꯝ ꯃꯆꯤꯟꯖꯥꯛ ꯊꯥꯛꯀꯤꯅꯤ ꯑꯃ ꯑꯃ ꯇꯧꯈꯤꯅꯤꯀꯣ ꯌꯦꯟꯕꯨꯗꯤ ꯑꯩꯅ ꯂꯩꯔꯅꯤ ꯃꯆꯤꯟꯖꯥꯛꯁꯦ ꯑꯩꯅ ꯊꯥ ꯑꯃ ꯊꯥ ꯑꯃ ꯍꯥꯏꯗꯤ ꯊꯥꯈꯥꯏꯃꯨꯛꯀꯤ ꯂꯩꯔꯅꯤ ꯑꯩꯅ ꯈꯔ ꯑꯗꯨꯁꯨ ꯃꯣꯏꯗ ꯄꯨꯂꯞ ꯂꯩꯍꯟꯗꯅꯤꯀꯣ ꯄꯩꯁꯥꯗꯨꯣ ꯄꯤꯔꯒ ꯃꯆꯤꯟꯖꯥꯛꯒꯤ ꯄꯩꯁꯥꯥꯁꯤ ꯁꯦ ꯌꯦꯟꯒꯤ ꯄꯩꯁꯥꯥꯁꯤ ꯍꯥꯏꯔꯒ ꯂꯨꯄꯥ ꯂꯤꯁꯤꯡ ꯑꯅꯤꯃꯨꯛ ꯄꯤꯒꯅꯤ ꯑꯗꯣ ꯑꯩꯒꯤ ꯑꯇꯣꯝꯕ ꯀꯩꯀꯥ ꯀꯩꯀꯥ ꯄꯨꯂꯞꯇꯣ ꯑꯗꯨꯝ ꯄꯨꯂꯞ ꯄꯨꯂꯞ ꯄꯤꯔꯛꯀꯅꯦꯕ ꯑꯩꯉꯣꯟꯗ ꯍꯥꯏꯗꯤ ꯅꯪꯒꯤ ꯑꯗꯨꯝ ꯁꯤꯖꯤꯟꯅꯧ ꯍꯥꯏꯔꯒ ꯃꯣꯏ ꯄꯩꯁꯥ ꯂꯧꯗꯦꯕ ꯑꯗꯨꯏꯗꯤ
ꯀꯔꯤꯒꯤ
ꯃꯃꯥꯡꯗ ꯑꯗꯨꯃꯥꯏꯅ ꯇꯧꯋꯦꯕ ꯃꯃꯥꯡꯗꯕꯨ ꯌꯦꯟ ꯈꯔ ꯁꯤꯈꯤꯕ ꯈꯔ ꯃꯥꯡꯈꯤꯕ ꯍꯥꯏꯇꯥꯥꯔꯦ ꯆꯥꯎ ꯊꯣꯏꯗꯕ ꯌꯦꯟ ꯈꯔ ꯄꯨꯔ ꯂꯥꯛꯈꯤꯕ ꯑꯩꯀꯣꯏ ꯕꯅ ꯌꯦꯟ ꯆꯥꯎ ꯅꯥꯈꯤꯗꯕ
ꯐꯔꯦ ꯑꯗꯨꯗꯤ ꯅꯪ ꯆꯥꯛ ꯅꯨꯡ ꯊꯣꯡ ꯎꯔꯣ ꯂꯣꯏꯁꯤꯟꯂꯨꯔꯣ
ꯎꯝ ꯍꯣꯏ ꯅꯪ ꯑꯗꯨꯗꯤ ꯇꯧꯊꯣꯛꯑꯣ ꯑꯗꯨ ꯍꯣꯔꯦꯟ ꯄꯨꯡ ꯇꯔꯥꯃꯥꯊꯣꯏ ꯁ꯭ꯋꯥꯏꯗ ꯇꯧꯔꯁꯤ ꯎꯝ ꯊꯝꯃꯦ ꯊꯝꯃꯦ